ꯍꯣꯏ ꯇꯥꯏꯌꯦ
ꯍ ꯍꯣꯏ ꯀꯔꯤ ꯇꯧꯏꯔꯦ ꯇꯥꯏꯌꯦ
ꯀꯩꯁꯨ ꯇꯧꯗꯦ ꯅꯪꯗꯤ ꯇꯔ ꯏꯔꯒꯜ ꯂꯩꯔꯦ
ꯏꯟꯇꯔꯅꯦꯠ ꯀꯦ ꯅꯪꯗꯤ
ꯑꯩꯁꯨ ꯎꯝ ꯄꯣꯁ ꯃꯇꯦꯜꯒꯤ ꯀꯦꯌꯥꯞ ꯄꯂꯥꯟꯒꯤ ꯏꯌꯦ
ꯎꯝ ꯏꯔꯕ꯭ꯔ ꯗꯨꯗꯤ
ꯎꯝ ꯏꯕ ꯋꯥꯔꯦꯗ
ꯍꯣ ꯌꯦꯝ ꯂꯩꯌꯦꯀꯣ ꯑꯩꯈꯣꯏꯒꯤꯁꯨ
ꯑ ꯌꯥꯝ ꯃꯜꯂꯦ ꯎꯝ ꯌꯃꯜꯂꯦꯀꯣ
ꯎꯝ
ꯑꯗꯨꯗꯤ ꯅꯪ ꯀꯔꯤ ꯇꯧꯔꯒ ꯂꯩꯌꯦ ꯉꯁꯤ
ꯀꯩ ꯍꯥꯏꯕ
ꯉꯁꯤꯗꯤ ꯅꯪ ꯀꯔꯤ ꯇꯧꯔꯒ ꯂꯩꯌꯦ
ꯉꯁꯤꯗꯤ ꯑꯗꯤ ꯑꯗꯨꯃꯥꯏꯅ ꯈꯟꯕ ꯂꯩꯌꯦ ꯀꯔꯤꯁꯨ ꯇꯧꯗꯦ ꯉ ꯁꯤꯗ ꯆꯥꯟꯗꯦꯜꯗ ꯀꯔꯤꯁꯤ ꯇꯧꯗꯦ ꯑꯗꯨꯝꯅ ꯑꯗꯨꯃꯩꯅ ꯐꯕ ꯂꯩꯌꯦ ꯎ ꯎꯝ
ꯍ ꯍ ꯍ ꯍ ꯑꯥ
ꯀꯩꯅꯣ ꯀ꯭ꯔꯤ ꯀꯔꯤꯒꯤ ꯅꯣꯛꯄ꯭ꯔꯥ ꯎꯝ ꯁꯤ ꯅꯨꯡꯁꯤꯡꯕ꯭ꯔꯣ ꯑꯣ ꯑꯩꯁꯨ ꯅꯝꯕꯨ ꯅꯨꯡꯁꯤꯌꯦ ꯍꯤ ꯍꯤ
ꯍꯣꯏ ꯑꯩꯋꯨ ꯂꯥꯁ ꯇꯥꯏꯝꯅ ꯅꯉꯣꯟꯗ ꯍꯥꯏꯗꯤ ꯃꯤꯅ ꯑꯗꯨꯝꯃꯥꯏꯅ ꯐꯝꯕ ꯂꯩꯌꯦꯀꯣ ꯑꯗꯨꯒ ꯑꯩꯁꯨ ꯑꯩꯔ ꯏꯀꯥꯏꯔꯒ ꯅꯪꯉꯣꯟꯗ ꯍꯥꯏꯗꯦ ꯑꯗꯨꯒ ꯍꯨꯖꯤꯛꯅ ꯀꯣꯝꯐꯦꯁ ꯇꯧꯒꯦ ꯑꯗꯨꯃꯥꯏꯅ ꯍꯥꯏꯌꯦ ꯎꯝ ꯅꯪꯗꯣ ꯌꯥꯝꯅ ꯐꯖꯔꯦ
ꯀꯩ ꯍꯥꯏꯕꯥ
ꯐꯖꯔꯦ ꯅꯪꯗꯨ
ꯑꯦ ꯅꯪꯁꯨꯨ ꯐꯖꯩ
ꯅꯪ ꯍꯦꯟꯅ ꯐꯖꯩ
ꯅꯪ ꯆꯥꯛ ꯆꯥꯔꯕ꯭ꯔꯣ
ꯍꯣꯏ ꯆꯥꯔꯦ ꯅꯪꯗꯤ
ꯍꯣꯏ ꯑꯩꯁꯨ ꯆꯥꯔꯦ
ꯎꯝ
ꯁꯥꯕ꯭ꯔꯣ
ꯉꯁꯤꯗꯣ ꯌꯥꯝꯅ ꯁꯥꯗꯦ ꯋꯦꯗꯔꯗꯣ ꯍꯨ
ꯅꯈꯣꯏꯒꯤ ꯍꯣꯁꯇꯦꯜꯗ ꯌꯥꯝꯅ ꯁꯥꯕ꯭ꯔꯣ
ꯑꯥ ꯁꯥꯌꯦ ꯍꯦꯁꯇꯦꯜꯗꯗꯤ ꯁꯥꯏ
ꯃꯁꯤꯗꯗꯤ ꯅꯠꯆꯗꯦ
ꯎꯝ ꯁꯥꯕꯒꯤ ꯏꯔꯨꯖꯩꯏꯌꯦ ꯑꯗꯨꯁꯨ ꯍꯧꯖꯤꯛꯁꯨ ꯇꯥꯏꯌꯦ
ꯎꯝ
ꯉꯁꯤꯗꯨꯕꯨ ꯋꯦꯗꯔ ꯈꯣꯏꯒꯤ ꯁꯥꯏꯠꯇꯨꯀꯣ ꯌꯥꯝ ꯅꯨꯡꯉꯥꯏꯔꯦ ꯉꯁꯤꯗꯣ
ꯑꯥ ꯅꯣ ꯅꯣꯡ ꯆꯤꯄ꯭ꯔꯣ
ꯍꯣꯏ ꯑꯕꯗꯨꯅꯦ ꯌꯝꯅꯥ ꯉꯁꯤꯗꯩ ꯌꯝꯅꯥ ꯃꯉꯥꯏꯔꯦ
ꯑꯥ ꯅꯈꯣꯏꯗꯤ ꯄꯨꯡ ꯀ꯭ꯌꯥꯗ ꯗꯨꯇꯤ ꯍꯂꯥꯏꯑꯦ
ꯅꯁꯤ ꯄꯨꯡ ꯁꯦꯚꯦꯟꯗꯥ ꯅꯪꯗꯤ
ꯑꯈꯣꯏꯗꯤ ꯄꯨꯡ ꯃ ꯃꯔꯤ ꯑꯥ ꯃꯉꯥ ꯃꯉꯥ ꯇꯥ ꯍꯂꯛꯏ ꯉꯁꯤ ꯎꯝ ꯅꯥꯔꯥꯡꯗꯤ ꯑꯃꯥꯁꯨ ꯇꯨꯝꯗꯦ ꯑꯈꯣꯏꯗꯤ
ꯎꯝ ꯑꯣꯈꯣꯏ ꯋꯥꯠꯇ ꯀꯣ ꯌꯥꯝꯅ ꯕꯤꯖꯤ ꯑꯣꯏꯔꯒ ꯑꯩꯈꯣꯏꯗ ꯑꯩꯈꯣꯏꯒꯤ ꯁ꯭ꯀꯨꯜꯗꯨ ꯑꯃꯤ ꯃꯤ ꯑꯅꯤꯈꯛ ꯑꯩꯈꯣꯏ ꯑꯩꯒꯤ ꯑꯗꯨꯔ ꯑꯩꯒꯤ ꯇꯦꯟ ꯑꯃ ꯂꯩꯌꯦꯀꯣ ꯑꯩꯈꯣꯏ ꯅꯨꯄꯥꯅꯤ ꯈꯛꯇ ꯂꯥꯛꯂꯒꯀꯣ ꯌꯥꯝꯅ ꯇꯥꯏꯌꯣ ꯑꯗꯨꯀ ꯑꯇꯣꯞꯄ ꯢꯁ꯭ꯀꯨꯜꯁꯨ ꯂꯩꯌꯦ ꯑꯗꯨ ꯑꯗꯨꯒꯁꯨ ꯃꯈꯣꯏꯗ ꯏꯟꯇꯔꯟꯅꯦ ꯀꯣ ꯑꯗꯨ ꯑꯩꯈꯣꯏꯗ ꯂꯥꯛꯑꯣ ꯁꯤꯗ ꯂꯥꯛꯑꯣ ꯑꯗꯨꯒ ꯊꯃꯗ ꯁꯤꯠꯇꯨꯔꯣ ꯁꯤꯠꯇꯣꯔ ꯗꯧꯅꯦ ꯄꯤꯔꯒ ꯑꯩꯈꯣꯏꯗ ꯌꯥꯝꯅ ꯎꯝ ꯋꯥꯔꯦ ꯑꯗꯨꯒ ꯃꯣꯔꯅꯤꯡꯗꯁꯨ ꯏꯟꯖꯦꯛꯁꯟ ꯔꯣꯝ ꯆꯠꯄꯀꯣ ꯌꯥꯝꯅ ꯆꯠꯄ ꯑꯗꯨꯅꯦ ꯋꯥꯔꯦ
ꯑꯣ ꯑꯗꯨꯗꯤ ꯎꯝ ꯑꯩꯈꯣꯏꯁꯨ ꯉꯔꯥꯡꯗꯤ ꯇꯨꯝꯗꯦ ꯂꯦꯕꯔ ꯂꯩꯔꯒ ꯇꯨꯝꯗꯦ ꯑꯩꯈꯣꯏꯗꯤ ꯑꯗꯨꯕꯨ ꯉꯁꯤꯗꯤ ꯋꯥꯔꯦ
ꯑꯩꯈꯣꯏꯁꯨ ꯆꯞ ꯃꯥꯟꯅꯅꯩ ꯑꯩꯈꯣꯏꯗꯤ ꯍꯣꯏ ꯇꯨꯝꯕ ꯇꯨꯝꯕ ꯇꯥꯏꯝꯗꯣ ꯈꯔꯥ ꯈꯔꯥ ꯂꯩꯑꯦ ꯀꯣ ꯑꯗꯨ ꯑꯣꯏꯔꯁꯨ ꯍꯥꯏꯗꯤ ꯁ꯭ꯂꯤꯞꯄꯤꯡ ꯇꯥꯏꯝꯗꯣ ꯌꯥꯝꯅ ꯁꯦꯟꯁꯤꯇꯤꯞ ꯑꯣꯏꯔꯒ ꯑꯉꯥꯡꯒ ꯀꯥꯞꯄ꯭ꯔꯒ ꯀꯣ ꯉꯔꯥꯡꯗꯣ ꯌꯝ ꯑꯉꯥꯡꯗꯤꯅ ꯀꯞꯄꯦ ꯎꯝ ꯃꯥꯗꯨ ꯀꯕꯔꯦꯖꯇꯨ ꯅꯣꯔꯃꯦꯜꯅ ꯀꯥꯞꯇꯦꯀꯣ ꯑꯗꯨꯅ ꯌꯥꯝꯅ ꯄꯦꯟꯐꯨꯜ ꯑꯣꯏꯔꯒ ꯃꯤ ꯑ ꯇꯣꯞꯄꯅ ꯃꯥꯈꯨꯠ ꯄꯨꯔꯒ ꯀꯥꯞꯔꯒ ꯑꯗꯨꯃꯥꯢꯅ ꯃꯗꯨ ꯌꯥꯝꯅ ꯀꯥꯞ ꯄꯦ ꯄꯦꯟꯐꯨꯜꯗꯀꯣ ꯑꯗꯨꯅꯦ ꯑꯗꯨꯒ ꯃꯤ ꯑꯃꯅ ꯀꯥꯞꯕ꯭ꯔꯥ ꯃꯤ ꯑꯃꯅ ꯀꯥꯞꯕ꯭ꯔꯥꯒ ꯂꯣꯏꯔꯦ ꯇꯦꯝꯃꯦ ꯑꯃꯥꯅ ꯀꯥꯞꯄꯦ ꯃꯤ ꯑꯃꯥꯅ ꯂꯣꯏꯗꯦ ꯃꯤ ꯑꯃꯥꯅ ꯀꯥꯄꯦ ꯑꯉꯥꯡꯗꯨ ꯌꯥꯝ
ꯑꯣ
ꯑꯗꯨꯃꯥꯢꯅ ꯑꯣꯢꯗꯣꯢ
ꯑꯗꯨꯗꯤ ꯑꯩꯈꯣꯏ ꯋꯥꯔꯒꯅꯤ ꯅꯈꯣꯏꯁꯨ
ꯎꯝ
ꯎꯝ ꯑꯣ ꯑꯗꯨꯒ ꯉꯥꯡ ꯑ ꯅꯥꯟ ꯍꯌꯦꯡ ꯀ꯭ꯂꯥꯁꯥꯁ ꯍꯌꯦꯡ ꯀ꯭ꯂꯥꯁ ꯂꯩꯕ꯭ꯔꯣ
ꯍꯣꯏ ꯍꯌꯦꯡꯗꯣ ꯀ꯭ꯂꯥꯁ ꯂꯩꯌꯦ ꯅꯈꯣꯏꯗꯤ ꯂꯩꯔꯒ ꯅꯈꯣꯏꯁꯨ
ꯈꯨꯣꯢꯁ ꯂꯩꯌꯦ
ꯄꯨꯡ ꯀꯌꯥꯗꯅ ꯂꯩꯌꯦ ꯅꯈꯣꯏꯗꯨ
ꯑꯩꯈꯣꯏꯒꯤꯗꯤ ꯄꯨꯡ ꯄꯨꯟ ꯇꯔꯥꯅꯂꯦ
ꯎꯝ ꯑꯩꯈꯣꯏꯁꯨ ꯑꯗꯨ ꯃꯥꯟꯅꯅꯤ ꯆꯞ ꯃꯥꯟꯅꯅ ꯑꯗꯨꯗꯤ ꯑꯗꯨ
ꯍꯣꯏ ꯆꯥꯞ ꯃꯥꯟꯅꯩꯌꯦ
ꯎꯝ
ꯎꯝ
ꯎꯝ ꯅꯍꯥꯟꯗꯣ ꯑꯩꯈꯣꯏꯗ ꯅꯥꯠ ꯁꯤꯐ ꯇꯧꯔꯒ ꯄꯨꯡ ꯇꯔꯥꯃꯥꯊꯣꯏꯗ ꯑꯗꯨꯝꯅ ꯍꯦꯜꯂꯤꯀꯣ ꯆ ꯇꯨꯅꯥꯁꯤꯐ꯭ꯂꯔꯦ ꯑꯗꯨꯅꯦ ꯎꯝ ꯀꯔꯤꯔ ꯀꯨꯟꯊꯔꯅ ꯢꯁꯇꯥꯠ ꯇꯧꯒꯦ
ꯑꯣ ꯑꯣ ꯏꯟꯇꯔꯦꯟꯁ ꯇ ꯇꯧꯔꯦ ꯁꯔ ꯇꯦ ꯅꯪꯁꯤꯅꯤꯟ꯭ꯔ ꯕꯤ ꯑꯦꯁ ꯁꯤꯔ
ꯑꯅꯤ ꯆꯦꯅꯤꯡꯅꯦ ꯅꯪꯗꯤ
ꯑꯩꯗꯤ ꯖꯦꯅꯤꯝ ꯑ ꯖꯦꯅꯤꯝ ꯖꯦꯅꯝ ꯎꯝ
ꯑꯁꯤ ꯎꯍꯝ ꯀꯣꯔꯁ ꯂꯣꯏꯔꯗꯤ ꯀꯗꯥꯏꯗꯅ ꯊꯕꯛ ꯇꯧꯈꯤ
ꯈꯟꯗꯦ ꯃꯀꯣꯛ ꯁꯥꯢ ꯑꯍ
ꯑꯃꯨꯛ ꯀꯂꯔ ꯇꯝꯒꯦꯔꯣ
ꯑ ꯂꯥꯏꯔꯤꯛꯁꯨ ꯇꯝꯅꯤꯡꯉꯦ ꯑꯗꯨꯁꯨ ꯄꯩꯁꯥ ꯂꯩꯇꯦ
ꯅꯪꯗꯤ
ꯑꯩꯗꯨ ꯍꯧꯖꯤꯛꯇꯨ ꯈꯟꯗꯦ ꯑꯩꯒꯤ ꯑꯍꯝ ꯃꯃꯥꯒ ꯑꯗꯨꯒ ꯑꯩꯒꯤ ꯕ꯭ꯔꯗꯔꯅ ꯑꯗꯨ ꯃꯃꯥꯗꯤ ꯀꯔꯤꯁꯨ ꯍꯩꯇꯦ ꯑꯗꯨ ꯗ ꯃꯥꯒꯤ ꯃꯥꯒꯤ ꯕ꯭ꯔꯗꯔꯒꯨꯝꯕ ꯑꯗꯨ ꯀꯔꯤ ꯀꯔꯤ ꯑꯗꯤ ꯑꯁꯤ ꯇꯧꯔꯣ ꯑꯗꯨ ꯇꯧꯔꯣ ꯑꯗꯨꯃꯥꯏꯅ ꯍꯥꯏꯌꯦ ꯑꯗꯨꯗꯤ ꯇꯥꯇ꯭ꯔꯦ
ꯎꯝ
ꯀꯔꯤ ꯇꯧꯁꯦꯁꯨ ꯈꯟꯗ꯭ꯔꯦ
ꯎꯝ
ꯆꯍꯤꯅ ꯂꯥꯏꯔꯒꯗꯤ ꯂꯥꯏꯔꯤꯛ ꯇꯥꯝ ꯇꯥꯝꯔꯁꯨ ꯎꯝ ꯗ꯭ꯔꯀꯥꯔ ꯂꯩꯇ꯭ꯔꯦ
ꯍꯣꯏ ꯑ ꯆꯨꯝꯃꯦ ꯅꯪꯅ ꯍꯥꯏꯗꯤ ꯆꯨꯝꯃꯦ
ꯑꯗꯨꯅꯦ
ꯑꯩꯗꯤ ꯕꯤ ꯑꯦꯁ ꯁꯤ ꯑꯃꯨꯛꯀ ꯇꯥꯝꯅꯤꯡꯉꯦ ꯑꯗꯨꯁꯨ ꯄꯩꯁꯥ ꯂꯩ ꯇꯦ
ꯇꯥꯅꯤꯡꯗ꯭ꯔꯦ ꯑꯗꯨꯗꯤ
ꯎꯝ ꯕꯤ ꯑꯦꯁ ꯁꯤ ꯕꯤ ꯑꯦꯁ ꯁꯤ ꯕꯤ ꯑꯦꯁ ꯁꯤ ꯅꯥꯟ ꯇꯝ ꯇꯝꯅꯤꯡꯕ꯭ꯔꯣ ꯑꯅꯪꯗꯤ ꯕꯤ ꯑꯦꯁ ꯁꯤ ꯅꯦ ꯅꯠꯇ꯭ꯔ
ꯅꯠꯇꯦ ꯑꯩꯁꯨ ꯎꯝ ꯖꯦꯅꯤꯝꯅꯦ
ꯑꯣ ꯑꯗꯨꯗꯤ ꯅꯈꯣꯏꯗꯤ ꯑ ꯁꯤ ꯂꯣꯏꯔꯒ ꯑꯣ ꯏꯟꯇꯔꯟ ꯂꯩꯕ꯭ꯔꯣ
ꯎꯝꯍꯝ ꯂꯩꯇ꯭ꯔꯦ ꯑꯈꯣꯏꯒꯤꯗꯣ ꯑꯗꯨꯝ ꯑꯁꯤ ꯍꯧꯖꯤꯛꯅ ꯇꯧꯔꯒ ꯗꯨꯗꯩ ꯀ꯭ꯂꯥꯁꯁꯨ ꯆꯞꯄꯦ ꯑꯗꯨꯒ ꯏꯟꯇ꯭ꯔꯟꯁꯨ ꯆꯣꯞꯄꯦ ꯑꯗꯨꯅꯤ ꯑꯁꯤ ꯂꯣꯏꯗ ꯑꯝ ꯁ꯭ꯇꯥꯔꯠ ꯇꯧꯔꯒ ꯋꯥꯛꯏꯟ ꯇꯧꯔꯁꯨ ꯌꯥꯏ ꯑꯈꯣꯏꯗꯨ ꯅꯈꯣꯏꯗꯤ
ꯎꯝ ꯑꯩꯈꯣꯏꯁꯨ ꯆꯞ ꯃꯥꯟꯅꯩꯌꯦ
ꯑꯣ ꯐꯔꯦꯀꯣ ꯑꯗꯨꯒꯨꯝꯕꯗꯤ ꯑꯗꯨ ꯅꯣꯏꯗꯤ ꯎꯝ
ꯅꯪꯒꯤ ꯐꯦꯃꯤꯂꯤꯗꯤ ꯂꯣꯏꯅꯃꯛ ꯅꯨꯡꯉꯥꯏꯕ꯭ꯔꯣ ꯅꯨꯡꯉꯥꯏꯔ ꯅꯨꯡꯉꯥꯏꯔꯒ ꯂꯩꯕ꯭ꯔꯣ
ꯍꯣꯏ ꯂꯣꯏꯅꯃꯛ ꯍꯧꯖꯤꯛꯇꯤ ꯅꯨꯡꯉꯥꯏꯔꯦ
ꯃꯤ ꯑꯃꯁꯨ ꯅꯥꯗꯦꯀꯣ
ꯑꯧ ꯅꯥꯗꯦ ꯍꯧꯖꯤꯛꯇꯨ
ꯎꯝ
ꯅꯈꯣꯏꯒꯤ ꯌꯨꯝꯗ
ꯑꯈꯣꯏꯒꯤ ꯌꯨꯝꯁꯨ ꯃꯤ ꯂꯣꯏꯅꯃꯛ ꯑꯈꯣꯏ ꯅꯨꯡꯉꯥꯏꯔꯒ ꯂꯩꯌꯦ
ꯂꯣꯏꯅꯃꯛ ꯌꯨꯝꯗ ꯂꯩꯕ꯭ꯔꯣ
ꯍꯣꯏ ꯂꯣꯏꯅꯃꯛ ꯌꯨꯝꯗ ꯂꯩꯌꯦ ꯑꯥ ꯑꯥ ꯅꯠꯇꯦ ꯂꯣꯏꯅꯃꯛ ꯃꯣꯏ ꯌꯨꯝꯗ ꯂꯩꯇꯦ ꯑꯩꯒꯤ ꯁꯤꯁ ꯆꯦ ꯑꯃ ꯑꯩꯒꯤ ꯆꯦ ꯑꯃꯗꯤ ꯑꯥ ꯗꯤꯜꯂꯤꯗ ꯂꯩꯌꯦ
ꯎꯝ
ꯑꯗꯨꯒ ꯑꯇꯩꯗꯤ ꯑꯇꯩꯗꯤ ꯍꯣꯏ ꯑꯃꯥꯗꯤ ꯊꯕꯛ ꯇꯧꯋꯦ
ꯎꯝ ꯎꯝ
ꯃꯗꯤ ꯀꯣꯜ ꯁꯦꯟꯇ꯭ꯔꯅ ꯊꯕꯛ ꯇꯧꯋꯦ
ꯅꯪꯒꯤ ꯏꯆꯟꯅꯨꯄꯤ ꯎ ꯎꯝ ꯃꯆꯥꯔꯥ ꯎꯝ ꯏꯆꯦꯅꯦ
ꯑꯩꯒꯤ ꯁꯤꯕꯂꯤꯡꯁ ꯔꯥ
ꯍꯣꯏ
ꯑꯩꯒꯤ ꯁꯤꯕꯤꯂꯤꯡꯁꯇꯤ ꯑꯍꯨꯝ ꯂꯩꯌꯦ ꯑꯩꯒꯤ ꯑ ꯆꯦ ꯑꯅꯤ ꯂꯩꯌꯦ ꯑꯗꯨꯒ ꯑꯩꯒꯤ ꯎꯝ ꯃꯆꯥ ꯕꯔ꯭ꯗꯔ ꯃꯆꯥ ꯕ꯭ꯔꯗꯔ ꯑꯃ ꯂꯩꯌꯦ ꯑꯟ ꯑꯃ ꯑꯥꯏꯅ ꯁꯤꯀꯦꯟꯅꯦ
ꯑꯣ ꯅꯈꯣꯏ ꯃꯤ ꯃꯔꯤ ꯈꯛꯇꯔꯥ ꯎꯝ ꯎꯝ ꯐꯔꯦ
ꯎꯝ
ꯅꯪꯕꯨ ꯅꯨꯡꯁꯤꯌꯦ
ꯍꯣꯏ ꯅꯨꯡꯁꯤ ꯅꯪꯕꯨꯁꯨꯨ ꯅꯨꯡꯁꯤ
ꯑꯣ
ꯑꯗꯨꯗꯤ ꯅꯪ ꯑ ꯍꯧꯖꯤꯛꯀꯥꯟꯗꯤ ꯀꯔꯤ ꯇꯧꯔꯒꯥ ꯂꯩꯌꯦ
ꯑꯩ ꯇꯨꯃꯤꯟꯅ ꯐꯝꯕꯒ ꯂꯥꯏꯔꯤꯛ ꯈꯤꯇꯪ ꯏꯌꯦ
ꯑꯣ ꯍꯣꯏ ꯑꯩꯁꯨ ꯐꯝꯃꯒ ꯐꯣꯟ ꯌꯦꯡꯔꯒ ꯂꯩꯌꯦ ꯑꯗꯨ ꯑꯗꯨꯒ ꯑꯗꯨꯒ ꯅꯪꯒꯤ ꯋꯥꯔꯤ ꯁꯥꯏ ꯅꯪꯒ ꯋꯥꯔꯤ ꯁꯥꯏ
ꯎꯝ ꯎꯝ
ꯍꯣꯏ ꯋꯥꯔꯦ
ꯎꯝ ꯅꯈꯣꯏꯗꯤ ꯀꯗꯥꯃꯤꯟ ꯑꯣ ꯑꯦꯛꯖꯥꯝꯗꯣ ꯂꯩꯕ꯭ꯔꯣ
ꯑꯦꯛꯖꯝ ꯑꯦꯛꯖꯝ
ꯑꯦꯛꯖꯥꯝ ꯂꯩꯌꯦ ꯑꯗꯨꯁꯨ ꯑꯦꯛꯖꯥꯝ